ꯍꯜꯂꯣ
ꯇꯥꯕꯤꯔꯕꯣ
ꯇꯥꯔꯦ
ꯑꯠꯆꯥ ꯑꯁ ꯀꯃꯥꯏ ꯀꯃꯥꯏ ꯇꯧꯔꯤ ꯄꯨꯟꯁꯤꯁ
ꯑꯗꯨꯝ ꯍꯤꯡꯉꯤꯗ
ꯍꯜꯂꯣ
ꯍꯜꯂꯣ
ꯁꯦꯡꯅꯗꯤ ꯇꯥꯗꯤ ꯇꯥꯕ꯭ꯔꯣ ꯑꯗꯨꯝ
ꯎꯝ ꯇꯥꯏꯌꯦ ꯑꯁꯦꯡꯅ ꯇꯥꯏ
ꯑ
ꯇꯥꯗꯕ꯭ꯔꯣ
ꯑꯩꯕꯨꯗꯤ ꯇꯥꯔꯦ ꯉꯥꯏꯍꯥꯛ ꯇꯨꯃꯤꯟ ꯇꯨꯃꯤꯟꯅ ꯑꯗꯨꯝ ꯂꯩꯕꯒꯤ ꯇꯥꯗꯕꯒꯤ ꯖꯠꯂꯥꯅ ꯈ ꯊꯪꯕ ꯑꯅꯤꯗ
ꯅꯪ ꯋꯥꯔ ꯉꯥꯡꯗ ꯐꯒꯤꯦ ꯇꯨꯃꯤꯠ ꯂꯩꯏꯅꯦꯗ ꯑꯦꯁ
ꯀꯃꯅꯤ ꯑꯣꯅꯤ ꯑ ꯑꯁ ꯉꯥꯡꯉꯨ ꯀꯩꯅꯣ ꯉꯥꯡꯉꯁꯤ ꯀꯩꯅꯣ
ꯅ ꯍꯥꯟꯅ ꯉꯥꯡꯊꯣꯔꯛꯑꯣ
ꯑ ꯑꯗꯣ ꯀꯩ ꯃꯇꯥꯡꯗ ꯉꯥꯡꯁꯤꯔꯥ ꯑꯗꯨꯗꯤ
ꯈꯪꯗꯦ ꯀꯔꯤ ꯃꯇꯥꯡꯗꯣꯩꯅ ꯉꯥꯡꯁꯤꯔꯥ ꯈꯪꯗꯦ
ꯀꯩ ꯃꯇꯥꯡꯗ ꯈ꯭ꯋꯥꯏꯗꯒꯤ ꯏꯟꯇꯔꯦꯁ ꯌꯥꯎꯋꯦ ꯀꯔꯝꯕ ꯋꯥꯔꯤ ꯁꯥꯁꯤꯔꯥ
ꯑꯗꯨꯝ ꯍꯥꯏꯔꯛꯄ ꯀꯥꯟꯗ ꯑꯗꯨꯝ ꯈꯨꯝꯕꯤꯒꯦ
ꯑꯆꯥ ꯑꯗꯣ ꯍꯧꯖꯤꯛꯀꯥꯟꯗꯤ ꯀꯃꯥꯏ ꯀꯃꯥꯏꯅꯒ ꯀꯩꯀꯩ ꯍꯣꯠꯅꯔꯤ ꯇꯝꯔꯤ ꯇꯝꯕ ꯂꯣꯏꯔꯕ꯭ꯔꯥ ꯀꯃꯥꯏ ꯀꯃꯥꯏꯅ ꯇꯧꯔꯤꯒꯦ
ꯌꯨꯝꯗ ꯑꯗꯨꯝ ꯂꯩꯔꯦ ꯀꯌꯥꯝ ꯌꯨꯝꯒꯤ ꯃꯤꯅꯥꯏ ꯑꯣꯏꯔꯦ
ꯑꯗꯨ ꯐꯩꯅꯦ ꯑꯗꯨꯣꯗꯦ
ꯐꯕ꯭ꯔꯅꯦ ꯁꯠꯄꯅꯦꯔ
ꯇꯝꯕ ꯂꯣꯏꯕ ꯂꯣꯏ ꯇꯝꯕ ꯌꯥꯕ ꯂꯣꯏ ꯇꯝꯊꯣꯛꯈ꯭ꯔꯕꯣ ꯑꯗꯨꯗꯤ
ꯍꯣꯏ
ꯑꯆꯥ
ꯌꯨꯝꯗ ꯑꯗꯨꯝ ꯂꯩꯔꯦ
ꯎꯝ ꯍꯝ ꯑꯗꯨꯅ ꯑꯩꯈꯣꯏꯁꯨ ꯇꯝꯕ ꯌꯥꯕ ꯈꯔꯗꯤ ꯇꯝꯊꯣꯛꯈ꯭ꯔꯦ ꯑꯗꯣ ꯀꯥꯟꯅꯗꯕ ꯌꯥꯝ ꯇꯝꯕ ꯀꯩꯗꯧꯋꯦꯕ
ꯂꯣꯏꯁꯤꯟꯗ꯭ꯔꯤꯕꯣ
ꯂꯣꯏꯁꯤꯟꯈ꯭ꯔꯦ ꯑꯗ ꯃꯥꯁꯇꯔꯕꯨꯗꯤ ꯇꯧꯗ꯭ꯔꯦꯗ
ꯎꯝ ꯎꯝ ꯐꯔꯦꯅꯦ ꯇꯧꯊꯣꯛꯑ ꯑꯗꯨꯗꯤ
ꯇꯂ
ꯀꯔꯤꯒꯤ ꯇꯜꯂꯤꯅꯣ ꯃꯤ ꯑꯣꯏꯒꯦ ꯍꯥꯏꯔꯗꯤ ꯇꯟꯕ ꯌꯥꯔꯣꯏꯅꯦ
ꯎꯝꯝ ꯃꯤꯕꯨꯗꯤ ꯑꯗꯨꯝ ꯑꯣꯏꯔ ꯂꯩꯗ ꯑꯗꯣ ꯀꯃꯥꯏꯅ ꯑꯃꯨꯛ ꯃꯤ ꯑꯃꯨꯛ ꯍꯦꯟꯅ ꯑꯣꯏꯍꯟꯁꯩ ꯍꯥꯏꯕ꯭ꯔꯣ ꯍꯥ
ꯍꯧꯖꯤꯛꯀꯤ ꯃꯤ ꯈꯨꯑꯣꯏꯗꯣ ꯌꯥꯔꯣꯏꯕ
ꯑꯣ ꯍꯣ ꯑꯗꯨꯗꯣ ꯀꯔꯝꯕ ꯃꯑꯣꯡꯗ ꯂꯣꯏꯔꯗꯤ ꯌꯥꯅꯤ
ꯑ ꯂ ꯏꯗꯅ ꯄꯩꯁꯥ ꯄꯥꯏ
ꯌꯥꯏ ꯌꯥꯏ
ꯑꯗꯨꯕ ꯑꯣꯏꯅꯤꯡꯗ꯭ꯔꯣ ꯅꯪꯗꯣ ꯋꯥꯔꯒ ꯇꯥꯜꯂꯒ ꯑꯗꯨꯝ ꯀꯩ ꯍꯥꯏꯒꯦꯔꯥ ꯏꯃꯨꯡ ꯃꯅꯨꯡꯒꯤ ꯊꯕꯛ ꯁꯨꯔꯒ ꯂꯩꯕꯗꯨ ꯅꯨꯡꯉꯥꯏꯕ꯭ꯔꯥꯅꯤ
ꯑꯣ ꯍꯣ ꯌꯨꯝꯒꯤ ꯊꯕꯛꯁꯨ ꯅꯨꯡꯉꯥꯏꯕꯅꯦꯍꯦ
ꯏꯁ ꯉꯝꯃꯣꯏꯗ ꯉꯝꯃꯣꯏꯗ ꯍꯧꯖꯤꯛ ꯈꯛꯇ ꯉꯝꯃꯦꯅꯨꯡ ꯥꯏ ꯍꯥꯏꯔꯒ
ꯎꯝꯍꯝ ꯑꯗꯨꯅ ꯍꯥꯏꯕꯗ ꯍꯧꯖꯤꯛꯁꯦ ꯃꯤꯁꯦ ꯑꯣꯏꯍꯜꯂꯁꯤ ꯍꯥꯏꯕꯅꯦꯕ ꯑꯗꯨꯁꯨ ꯄꯩꯁꯥ ꯇꯥꯜꯂꯒ ꯑꯦ
ꯄꯩꯁꯥ ꯇꯥꯟꯅꯕꯤꯗ
ꯁꯥ ꯇꯥꯟꯅꯕꯤꯗ ꯄꯩꯁꯥ ꯇ ꯑꯗ ꯄ ꯃꯤꯗꯤ ꯎꯝꯝ
ꯂꯩꯗꯅ ꯑꯆꯧ ꯑꯁꯥꯡꯕꯒꯨꯝꯕ ꯐꯪꯕ
ꯑꯆꯥ ꯎꯝ ꯌꯥꯏ ꯌꯥꯏ ꯌꯥꯏ ꯑꯗꯨꯕꯨꯗꯤ ꯑꯁ ꯄ꯭ꯂꯁ ꯄꯣꯏꯅꯦ ꯌꯥꯔꯒꯦ ꯑꯗꯨꯐꯥꯎꯗꯤ ꯑꯗꯣ ꯑ ꯅꯪꯗꯤ ꯀꯃꯥꯏ ꯀꯃꯥꯏꯅ ꯀꯔꯝ ꯀꯔꯝꯕ ꯂꯦꯚꯦꯜ ꯐꯥꯎ ꯃꯤꯗꯤ ꯑꯣꯏꯔꯒꯦꯗꯣ
ꯑꯩꯗꯤ ꯃꯤꯅꯦ ꯍꯥꯏꯕꯗ ꯑꯩ ꯍꯥꯏꯅꯤꯡꯉꯥꯏ ꯂꯩꯇ꯭ꯔꯦꯗꯅ
ꯑꯣꯏꯃꯟꯈ꯭ꯔꯕ ꯏꯔꯣ
ꯑꯥꯎ ꯍꯦꯃꯟꯕꯣꯜꯂꯤ ꯑꯥ ꯂꯣꯏ ꯑꯣꯏꯈꯔꯦ ꯑꯗꯨꯒꯤ ꯍꯥꯏꯅꯤꯡꯉꯥꯏ ꯂꯩꯇ꯭ꯔꯦ
ꯑꯠ ꯍꯣꯏꯅꯦ ꯅꯣꯏꯗꯒꯤ ꯈꯔ ꯑꯦꯗꯚꯥꯏꯁ ꯂꯧꯗꯔꯤ ꯌꯦꯡꯉꯣ ꯄꯨꯟꯁꯤꯁꯦ
ꯁꯦꯁ ꯂꯧꯒꯗꯧꯕꯅꯤꯅꯆꯦ ꯑꯩꯈꯣꯏꯗ
ꯎꯝ ꯍꯣꯏ ꯍꯣꯏ ꯑꯗꯣ ꯃꯈꯥ ꯇꯥꯕꯒꯤ ꯀꯩꯅꯣ ꯈꯔ ꯎꯝ ꯍꯧꯖꯤꯛ ꯐꯔꯦ ꯐꯔꯦ ꯑꯗꯨꯗꯤ ꯃꯤ ꯑꯣꯏꯕ ꯋꯥꯔꯤ ꯂꯣꯏꯈ꯭ꯔꯦ ꯑꯗꯨ ꯃꯊꯪꯗꯤ ꯀꯃꯥꯏ ꯑꯃꯨꯛ ꯄꯨꯟꯁꯤꯁꯤꯦ ꯐ꯭ꯌꯨꯆꯔꯁꯤ ꯀꯃꯥꯏ ꯁꯦꯝꯁꯤꯔꯒ ꯈꯣꯠꯁꯤꯔꯒ ꯍꯥꯏꯕꯒꯤ ꯋꯥꯔꯤꯁꯨ ꯈꯔ ꯅꯩꯅꯉꯁꯤꯦ ꯀꯩꯅꯣ
ꯎꯝ ꯑꯗꯨꯗꯤ ꯅꯣꯏꯅ ꯍꯥꯟꯅ ꯍꯥꯏꯔꯛꯄ ꯌꯥꯗꯕ꯭ꯔꯣ
ꯍꯥꯟꯅ ꯍꯥꯏꯔꯛꯄꯁꯦ ꯀꯥꯏꯗꯒꯤ ꯍꯥꯏꯕ ꯍꯧꯁꯤ ꯔ ꯁꯤꯅꯤꯗ ꯁꯨ ꯀꯣꯛ ꯉꯥꯎꯔꯤꯕꯅꯦꯕ
ꯎꯝ ꯅꯣꯏꯅ ꯍꯥꯏꯔꯛꯇ꯭ꯔꯗꯤ ꯑꯩꯁꯨ ꯉꯥꯡꯕ ꯍꯩꯔꯣꯏꯗ
ꯎꯝꯝ ꯑꯩ ꯍꯥꯏꯔꯛꯄꯁꯤꯅꯦꯕ ꯑꯣ ꯐꯔꯦꯁꯦ ꯑꯗꯨꯗꯤ ꯐꯌꯨꯆꯔ ꯑꯗꯨꯒ ꯉꯥꯏꯍꯥꯛ ꯃꯨ ꯊꯝꯕꯁꯤꯁꯦ ꯑꯗ ꯀꯤꯅ ꯑꯣꯔꯤ ꯁꯥꯟꯅꯔꯦꯗꯅ ꯃꯤ ꯑꯗꯨꯝ ꯇꯣꯏꯅ ꯎꯅꯩꯗꯅ ꯍꯥꯏꯗꯤ ꯎꯅꯕꯗꯤ ꯍꯥꯏꯔꯔꯣꯏꯒꯦ ꯋꯥꯔꯤ ꯌꯥꯝ ꯁꯥꯟꯅꯕ ꯈꯣꯠꯄ ꯄꯥ ꯍꯥꯥ ꯃꯈꯜ ꯃꯈꯜ ꯄꯥꯈꯪ ꯃꯆꯥꯁꯤꯡ ꯅꯠꯇ꯭ꯔꯣ
ꯑ
ꯎꯝ ꯑꯗꯣ ꯀꯔꯝꯕ ꯀꯔꯝꯕ ꯋꯥꯔꯤꯅꯗꯤ ꯈ꯭ꯋꯥꯏꯗꯒꯤ ꯇꯣꯏꯅ ꯁꯥꯟꯅꯒꯦ ꯑꯗꯨꯝ ꯍꯥꯏꯔꯣꯅꯦ ꯇꯥꯕ ꯌꯥꯕ꯭ꯔꯥ ꯌꯦꯡꯁꯦ
ꯔꯍꯤꯁ ꯑꯗꯣ ꯋꯥꯊꯤꯒꯨꯝꯕ ꯉꯥꯡꯉꯤꯗ ꯑꯌꯥꯝꯕꯗꯗꯤ ꯁꯦꯔꯦꯁꯀꯨꯝꯕ ꯂꯧꯕꯗꯤ ꯂꯩꯇꯦꯗ
ꯎꯝꯍꯝ ꯀꯔꯝꯕ ꯋꯥꯊꯤꯒꯗꯤ ꯉꯥꯡꯉꯦ
ꯑ
ꯍꯥꯏꯔꯛꯑꯣꯅꯦ ꯑꯗꯨꯝ ꯇꯥꯕ ꯌꯦꯡꯁꯤꯅꯦ ꯑꯃꯨꯛ ꯑꯃꯨꯛ ꯃꯥꯏ ꯋꯥꯊꯤꯗ ꯇꯝꯕ ꯌꯥꯕ
ꯑꯥ ꯇꯝꯕꯨꯗꯤ ꯇꯝꯃꯅꯨꯗ ꯅꯣꯏꯗꯤ ꯑꯉꯥꯡꯅꯤ ꯑꯁ ꯑꯁ ꯍꯥꯏꯗꯤ ꯑꯩꯈꯣꯏꯒꯨꯝꯕꯅꯆꯦꯒꯨꯝꯕꯅ ꯁꯥꯁ
ꯎ
ꯇꯥꯔꯦ ꯑꯗꯨꯝ ꯃꯤꯒꯣꯟꯟ ꯂꯕꯒꯨꯝꯕꯗꯣ
ꯎꯝ ꯎꯝ
ꯃꯤ ꯑꯃꯅ ꯏꯃꯥꯟꯅꯕꯤꯒꯨꯝꯕꯅ ꯃꯄꯥꯅ ꯑꯗꯨꯝ ꯆꯠꯂꯒ ꯀꯣꯏꯕ ꯆꯠꯂꯒ ꯑꯗꯨꯝ
ꯎꯝ ꯎꯝ
ꯀꯩ ꯍꯥꯏꯁꯤꯔ ꯈꯪꯗꯦꯗ ꯑꯗꯨꯝ ꯋꯥꯤ ꯉꯥꯡꯔꯒ ꯑꯗꯨꯝ ꯄꯨꯕ ꯄꯨꯟꯁꯤꯔꯦꯗ
ꯎꯝ ꯎꯝ ꯑ ꯅꯪꯗꯤ ꯄꯥꯝꯗꯕ ꯑꯗꯣ ꯃꯣꯏ ꯋꯥꯊꯤꯗꯨ ꯅꯨꯡꯗꯤ ꯅꯨꯡꯉꯥꯏꯇ꯭ꯔꯣ
ꯎ ꯅꯨꯡꯉꯥꯏꯔ ꯄꯥꯝꯕꯒꯤꯅꯦꯗ ꯑꯗꯨꯝꯅꯨꯡ ꯉꯤ ꯉꯥꯏꯗꯣ
ꯑꯆꯥ ꯑꯆꯥ ꯑꯗꯨꯗ ꯋꯥꯊꯤ ꯉꯥꯡꯕꯅ ꯅꯨꯡꯉꯥꯏꯕ꯭ꯔꯥ ꯑꯗꯨ ꯈꯤꯇꯪ ꯁꯤꯔꯤꯌꯁ ꯅꯨꯡꯉꯥꯏꯕ꯭ꯔ
ꯋꯥꯊꯤꯅ ꯅꯨꯡꯉꯥꯏꯔꯦ ꯑꯗꯨꯝ ꯍꯔꯥꯎꯕ ꯑꯃ ꯐꯪꯉꯦꯕꯀꯣ ꯅꯨꯡꯉꯥꯏ ꯅꯨꯡꯉꯥꯏꯗꯕꯒꯨꯝꯕ ꯍꯥꯏꯔꯛꯑꯗꯤ ꯊꯃꯣꯏꯁꯤ ꯀꯥꯏꯦꯕ ꯌꯦꯁ ꯑꯗꯨꯒꯤ ꯑꯗꯨꯝ ꯋꯥꯊꯤꯒꯨꯝꯕ ꯅꯨꯡꯉꯥꯏꯅ ꯅꯣꯛꯃꯤꯟꯅꯕꯅ ꯍꯦꯟꯅ ꯐꯩꯗ
ꯍꯥ
ꯋꯥꯊꯤ ꯉꯥꯔꯒ ꯅꯣꯛꯃꯤꯟꯅꯕ ꯍꯥꯏꯕꯗꯣ ꯑꯗꯨꯝ
ꯍꯧꯖꯤꯛꯀꯤꯗꯣ ꯑꯇꯣꯏꯕ ꯊꯃꯣꯏ ꯀꯥꯏꯕ ꯌꯥꯎꯋꯦꯕ
ꯁꯤꯔꯦꯁꯀꯨꯝꯕ ꯑꯉꯥꯡ ꯍꯥꯏꯗꯤ ꯊꯝꯃꯣꯏ ꯀꯥꯏꯕ ꯌꯥꯎꯋꯦꯕꯀꯣ
ꯑꯥ ꯑꯥ
ꯑꯗꯣ ꯋꯥꯊꯤꯒꯨꯝꯕ ꯉꯥꯡꯉꯗꯤ ꯍꯔꯥꯎ ꯍꯔꯥꯎꯕꯗꯤ ꯑꯗꯨꯝ ꯄꯣꯛꯑꯦꯗꯅ ꯑꯋꯥꯕ ꯈꯪꯗꯦꯕ
ꯑꯥ ꯑ ꯋꯥꯤ ꯉꯥꯡꯕ ꯍꯕ ꯇꯥꯔꯦ ꯎꯝ
ꯎꯝ ꯑꯁ ꯑꯗꯨꯒꯤꯔ ꯅꯪ ꯇꯣꯏꯅ ꯍꯥꯡꯉꯤꯗꯣ
ꯈꯪꯗꯦꯅꯦ ꯉꯁꯤꯗꯤ ꯀꯩꯗꯧꯕ ꯈꯪꯦ ꯅꯦꯠꯋꯥꯛꯁꯦ ꯅꯨꯡꯉꯥꯏꯇꯕꯒꯨꯝ ꯅꯨꯡꯉꯥꯏꯇꯕꯒꯨꯝ ꯇꯧꯋꯦ ꯅꯪꯒꯤ ꯃꯈꯣꯟꯗꯣ ꯃꯤꯒꯤ ꯃꯈꯣꯟ ꯑꯃꯨꯛ ꯃꯥꯟꯕ ꯃꯔꯛꯇꯗꯤ ꯑꯦꯂꯤꯂꯤꯌꯥꯟꯒꯨꯝꯕ ꯃꯈꯣꯟꯒꯨꯝꯕ ꯈꯔ ꯊꯣꯛꯑꯛꯦ ꯅꯦꯠꯋꯥꯛꯅ ꯃꯥꯜꯂꯦ ꯑꯩ ꯈꯟꯕꯗ
ꯎꯝ ꯌꯦ ꯋꯥꯉ ꯑꯣꯏꯔꯝ
ꯊꯝꯗꯤ ꯊꯝꯈꯤꯅꯨꯍꯦ ꯑꯣ ꯈꯪꯗꯦ ꯋꯥꯏꯐꯥꯏꯅꯦ ꯄꯥꯏꯕꯕꯨꯗꯤ ꯑꯩꯁꯨ ꯑꯗꯨꯁꯨ ꯋꯥꯏ ꯐꯥꯏ ꯄꯥꯏꯔꯁꯨ ꯈꯔꯗꯤ ꯈꯔ ꯈꯪꯗꯦ ꯅꯣꯏꯗꯤ ꯗꯤ ꯅꯣꯡ ꯆꯨꯗ꯭ꯔꯣ
ꯆꯨꯗꯦ ꯍꯧꯖꯤꯛꯇꯤ
ꯉꯁꯥꯏꯗꯤ ꯆꯨꯕ꯭ꯔꯥ
ꯆꯨꯑꯦ ꯅꯣꯡ ꯃꯪꯉꯒ ꯂꯩꯌꯦꯦ ꯅꯨꯡ ꯁꯥꯕꯨꯗꯤ
ꯉꯁꯥꯏ ꯑꯌꯨꯛ ꯆꯨꯕ ꯑ ꯍꯧꯖꯤꯛ ꯅꯣꯡꯃꯪꯕ ꯁ ꯑꯗꯨꯗꯤ ꯆꯞ ꯃꯥꯟꯅꯩꯅꯦ ꯅꯪ ꯂꯩꯕ ꯃꯐꯝꯒ ꯑꯩꯒ ꯂꯥꯞꯅꯗꯦꯅꯦ
ꯎꯝ ꯂꯥꯞꯅꯗꯦ ꯅꯛꯅ ꯂꯩꯔꯝꯒꯅꯤ
ꯍꯥꯏꯗꯤ ꯅꯣꯏꯗꯁꯨ ꯅꯣꯡ ꯇꯥꯔꯝꯕ ꯑꯃꯨꯛꯀ ꯅꯣꯡ ꯍꯧꯖꯤꯛ ꯇꯣꯛꯈ꯭ꯔꯒ ꯅꯣꯡ ꯅꯣꯡ ꯃꯪꯕ
ꯑꯩꯒꯤ ꯃꯅꯥꯛꯇ ꯂꯩꯕꯁꯤꯡꯁꯦ ꯋꯦꯗꯔ ꯋꯦꯗꯔ ꯔꯤꯄꯣꯔꯇꯤꯡ
ꯑ ꯑ ꯃꯥꯅꯤꯅꯦ
ꯑ ꯂꯥꯞꯅꯔꯝꯗ꯭ꯔꯦꯍ ꯁꯤꯗꯤ ꯑ ꯅꯣꯏ ꯀꯗꯥꯏ ꯋꯥꯏꯗ꯭ꯔꯣ ꯅꯣꯏ ꯂꯩꯕꯨꯗꯤ ꯑꯦꯛꯖꯦꯛ ꯍꯥꯏꯅꯣ ꯕ ꯑꯗꯨ ꯑꯦꯔꯤꯌꯥꯗꯣ ꯍꯥꯏꯔꯛꯑꯣꯅꯦ
ꯔꯝꯕ ꯃꯑꯣꯡ
ꯎꯝ ꯍꯥꯏꯔꯣꯏꯗ
ꯍꯥꯥ
ꯍꯥꯏꯅꯤꯡꯗꯦ
ꯀꯩꯗꯧꯕꯩꯩꯅꯣ ꯑꯃꯨꯛ ꯅꯛꯅꯔꯝꯃꯅꯤ ꯅꯪ ꯏꯟꯁꯥꯡꯒꯨꯝꯕ ꯍꯥꯎꯔꯗꯤ ꯊꯜꯂꯛꯀꯗꯤ ꯅꯪ ꯍꯔꯥꯎꯒꯅꯤꯗ ꯑꯃꯨꯛꯀ
ꯑꯁ ꯑꯩꯈꯣꯏ ꯆꯁ ꯌꯥꯝ ꯍꯥꯎꯦꯗ ꯉꯥꯅꯨ ꯆꯥꯏꯗ
ꯑꯗꯨꯣ ꯏꯟꯁꯥꯡꯒꯨꯝꯕ ꯈꯔ ꯄꯤꯊꯣꯛ ꯄꯤꯁꯤꯟ ꯇꯧꯕ ꯌꯥꯏꯗꯅ ꯅꯛꯑꯗꯤ
ꯑ ꯃꯇꯥꯡ ꯃꯇꯝ ꯂꯥꯛꯀꯅꯤ ꯑꯗꯨꯗꯤ
ꯎꯝ ꯎꯝ ꯎꯝ ꯇꯞꯅ ꯇꯞꯅ ꯑꯗꯨꯗꯤ ꯑꯩ ꯃꯅꯥꯛꯇ ꯂꯩꯕ ꯃꯤꯁꯤꯡꯖꯦ ꯑꯩꯅ ꯂꯥꯡꯒꯅꯨ ꯍꯥꯏꯔꯁꯨ ꯍꯦꯟꯅ ꯍꯦꯟꯅ ꯂꯪ ꯈꯜꯂꯦ ꯃꯥꯒ ꯃ ꯐꯔꯤ ꯁꯥꯒꯦꯔꯥ
ꯌꯦꯔꯨꯝ ꯐꯪꯒꯅꯤꯀꯣ ꯌꯦꯔꯨꯝ ꯐꯪꯉꯗꯤ ꯌꯥꯗꯕꯅꯦ ꯌꯦꯔꯨꯝ ꯀꯅꯥ
ꯑꯝ
ꯐꯪꯅꯤꯡꯉꯦ
ꯍꯥ ꯍ
ꯌꯦꯔꯨ ꯐꯪꯅꯤꯡꯉꯦꯕ
ꯑꯗꯨ ꯑꯩ ꯒ꯭ꯌꯥꯟ ꯇꯥꯗꯦ ꯍꯧꯖꯤꯛꯀꯤ ꯋꯥꯗꯣ ꯀꯩꯑꯕ
ꯌꯦꯔꯨꯝꯗꯣ ꯌꯦꯔꯨꯝꯗꯣ ꯂꯥꯡꯉꯥꯗꯤ ꯌꯦꯔꯨꯝ ꯐꯪꯕꯗꯣ ꯈꯪꯗꯕ꯭ꯔꯣ
ꯅꯠꯇꯦ ꯅꯠꯇꯦ ꯉꯁꯤ ꯅꯪꯒꯤ ꯋꯥꯗꯣ ꯄꯨꯔꯥ ꯑꯩ ꯒ꯭ꯌꯥꯟꯗꯤ ꯇꯥꯒꯦ ꯇꯧꯕꯅꯦ ꯑꯗꯨ ꯈꯤꯇꯪ ꯇꯥꯗ꯭ꯔꯤ ꯑꯃꯨꯛꯀ
ꯎꯝꯍꯝ
ꯌꯦꯔꯨꯝꯒꯤ ꯋꯥꯔꯤ ꯌꯧꯈ꯭ꯔꯕꯅꯦ ꯀꯩꯅꯣ ꯑꯂꯨꯛ ꯍꯥꯏꯔꯣ
ꯑ ꯌꯧ ꯑꯝ ꯌꯥꯝ ꯂꯥꯡꯉꯗꯤ ꯌꯦꯔꯨꯝ ꯐꯪꯕꯅꯦꯕ ꯑꯥ ꯑꯅꯤ ꯑꯍꯨꯝ ꯀꯥꯕ ꯅꯠꯇꯦꯕ
ꯑꯣ ꯑꯗꯨꯅꯦ ꯁꯤꯗ ꯂꯥꯡꯒꯨꯅꯨ ꯍꯥꯏꯔꯦ ꯍꯧꯖꯤꯛꯁꯦ ꯃꯥꯁꯦ ꯁꯝ ꯁꯝꯁꯨ ꯀꯥꯛ ꯁꯝ ꯀꯛꯄꯤꯌꯣ ꯍꯥꯏꯔ ꯂꯩꯕ ꯃꯥꯁꯦ ꯑꯗꯣ
ꯎꯝ
ꯇꯧ ꯂꯩꯕꯀꯣ ꯑꯗꯨ ꯑꯩꯅ ꯈꯥꯝꯃꯤꯕꯅꯤ ꯁꯦ
ꯎꯝ ꯈꯥꯝꯃꯨ ꯈꯥꯝꯃꯨ ꯐꯖꯅ ꯈꯥꯝꯗ꯭ꯔꯗꯤ ꯍꯤꯞꯄ ꯒꯥ ꯂꯩꯌꯦ ꯐꯃꯨꯡꯗ ꯐꯃꯨꯡꯗ ꯍꯤꯞꯄꯒ ꯂꯩꯌꯦ
ꯎꯝ ꯍꯨꯝ
ꯅꯨꯡꯉꯥꯏꯕꯅꯦ
ꯑꯗꯣ ꯉꯁꯤꯗꯤ ꯀꯩ ꯀꯩ ꯇꯧꯕ ꯇꯥꯔꯦ ꯈꯔ ꯄ꯭ꯂꯥꯟ ꯈꯔꯗꯤ ꯂꯩꯔꯝꯒꯅꯤꯗꯅ ꯉꯥꯏꯍꯥꯛ ꯍꯤꯔꯣ ꯎꯅꯕ ꯆꯠꯄ ꯈꯣꯠꯄ ꯀꯥꯏꯅ ꯍꯥ ꯃꯈꯜ ꯃꯈꯜ
ꯂꯩꯇ꯭ꯔꯦꯗ ꯂꯩꯇ꯭ꯔꯦꯗ ꯑꯗꯨꯗꯤ ꯌꯥꯝ ꯂꯥꯞꯅ ꯂꯩ ꯏꯅꯥꯛꯇꯒꯤ
ꯑꯁ ꯍꯤꯔꯣꯒ ꯂꯩꯇꯕ
ꯂꯩꯕꯨꯗꯤ ꯂꯩꯌꯦꯕꯒꯣ ꯂꯥꯞꯅ ꯂꯩꯌꯦꯕ ꯂꯩꯌꯦꯕ ꯂꯥꯞꯅ ꯂꯩ ꯑꯥ
ꯑꯗꯨꯗꯤ ꯅꯛꯄ ꯑꯃ ꯊꯤꯔꯁꯤ ꯀꯩꯅꯣꯗꯨꯗꯤ
ꯑ ꯊꯤꯅꯤꯡꯗ꯭ꯔꯦ
ꯀꯩꯒꯤꯅꯣꯍꯦ ꯅꯛꯄ ꯈꯔ ꯐꯖꯕ ꯀꯣ ꯖꯨꯝ ꯀꯨꯀ ꯃꯥꯟꯕꯗꯣ
ꯑꯁ ꯄꯥꯝꯗ꯭ꯔꯦ ꯄꯥꯝꯗ꯭ꯔꯦ ꯑꯥ ꯊꯤꯅꯤꯡꯗ꯭ꯔꯦ
ꯅꯨꯄꯥꯒꯨꯝꯕ ꯋꯥꯡꯕꯒꯨꯝꯕ ꯄꯥꯝꯗ꯭ꯔꯣ ꯄꯥꯝꯗꯦ
ꯋꯥꯍꯪꯗꯤ ꯑꯩꯒ ꯅꯪꯅ ꯍꯥꯏꯗꯣꯛꯄꯒ
ꯈꯣꯏ
ꯀꯩ ꯑꯩꯅ ꯐꯣꯟ ꯇꯧꯕ ꯅꯨꯄꯥꯁꯤꯡꯁꯦ ꯂꯣꯏꯅꯃꯛ ꯀꯩꯗꯧꯋꯦ ꯍꯥꯏꯕ
ꯅꯠꯇꯦꯗ ꯅꯠꯇꯦꯗ ꯐꯣꯟ ꯍꯧꯖꯤꯛ ꯅꯪ ꯇꯧꯔꯤꯕꯁꯦ ꯍꯥꯢꯔꯣ ꯍꯥꯏꯔꯣ
ꯅꯪ ꯍꯥꯟꯅ ꯍꯥꯏꯔꯣ
ꯅꯠꯇꯦ ꯍꯧꯖꯤꯛꯇꯣ ꯑꯃꯨꯛ ꯍꯪꯉꯛꯈꯣ ꯍꯥꯏꯔꯛꯀꯦ
ꯑꯃꯨꯛꯀ ꯀꯣꯏꯁꯟꯗꯣ ꯍꯪꯉꯛꯀꯣ ꯍꯥꯏꯊꯔꯛꯀꯦ ꯍꯣꯏ ꯅꯪꯅ ꯍꯧꯖꯤꯛ ꯍꯪꯅꯤꯡꯕꯣ ꯀꯩꯔꯣ ꯍꯥꯏꯍꯟꯅꯤꯡꯕꯗꯣ ꯍꯪꯉꯛꯑꯣꯅꯦ ꯍꯥꯏꯗꯔꯛꯀꯦꯅꯦ
ꯍꯥꯏꯔꯔꯣꯏꯗ
ꯂꯣꯏꯔꯦꯍꯦ ꯅꯪ ꯄꯨꯟꯁꯤ ꯁꯤꯒꯤ ꯑꯃꯨꯛ ꯀꯩꯅꯣꯅꯦ ꯅꯪ ꯏꯀꯥꯏꯅꯨꯅꯦ
ꯅꯧꯃꯗꯤ ꯅꯧꯃ ꯍꯒꯦꯅꯤꯅꯦ
ꯑꯃꯛ ꯁꯣꯏꯔ ꯑꯣꯏꯔꯁꯤꯅꯕꯨ ꯀꯥꯏ